ꯇꯥꯕ꯭ꯔꯣ ꯎꯝ ꯀꯥꯏꯗ ꯂꯩꯕ꯭ꯔꯣ
ꯑꯁ ꯌꯨꯝꯗ ꯂꯩꯌꯦ ꯀꯅꯥ ꯑꯣꯏꯕꯤꯕ꯭ꯔꯣ ꯁꯤꯕꯣ
ꯃꯤꯁ ꯀꯣꯜ ꯂꯩꯕꯗꯣ ꯑꯩꯈꯣꯏ ꯕꯣꯁꯅꯥꯅꯕ ꯆꯠꯄ ꯑꯗꯨꯏꯌꯦ
ꯀꯗꯥꯏꯗ ꯆꯠꯄ꯭ꯔꯥ
ꯑꯗꯨ ꯀꯔꯤ ꯍꯥꯏꯕ꯭ꯔꯥ ꯃꯐꯝꯗ ꯑꯃꯨꯛ ꯀꯥꯎꯈ꯭ꯔꯦꯅꯍꯥꯟ ꯑꯩꯈꯣꯏ ꯁꯝꯅ ꯎꯝ ꯆꯠꯄꯗꯣ ꯁꯨꯝ ꯅꯥꯕ ꯃꯐꯝꯁꯨ ꯑꯃꯨꯛ ꯂꯩꯑꯦ ꯋꯥꯇꯔ ꯄꯥꯔꯛꯀꯨꯝꯕ ꯂꯩꯕ ꯃꯐꯝꯗꯣ
ꯁꯅꯥꯄꯨꯡ
ꯑꯣꯏꯔꯥꯝꯅꯤ ꯂꯥꯞꯄꯦ
ꯁꯅꯥꯄꯨꯡ ꯍꯥꯏꯕ꯭ꯔꯥ
ꯁꯅꯥꯄꯨꯡ ꯑꯣꯏꯔꯝꯅꯤ ꯍꯣꯏ ꯈꯪꯗꯦ ꯑꯩꯁꯨ
ꯅꯠꯇ꯭ꯔꯒ ꯁꯤ ꯑꯩꯈꯣꯏ ꯂꯥꯡꯖꯤꯡꯔꯣꯝꯗꯨꯔꯣ
ꯃꯟꯇ꯭ꯔꯤ ꯄꯨꯈꯔꯤꯗ ꯑꯈꯔ ꯍꯦꯜꯂꯒ
ꯑꯣ ꯁꯅꯥꯄꯨꯡ ꯑꯣꯏꯔꯝꯒꯅꯤꯗ ꯅꯠꯇ꯭ꯔꯒ ꯀꯣꯏꯔꯦꯡꯒꯩ ꯀꯣꯏꯔꯦꯡꯒꯩ
ꯀꯣꯏꯔꯦꯉꯩꯗ ꯅꯠꯇꯦ
ꯄꯩꯁꯥ ꯄꯤꯔꯒ ꯁꯥꯟꯅꯕ꯭ꯔꯥ ꯅꯣꯏ
ꯑꯩꯈꯣꯏ ꯑꯥꯔ ꯕꯤ ꯁꯤ ꯁꯤꯒꯤ ꯁꯤꯅꯕ ꯆꯠꯄ ꯌꯨꯠꯀꯤ
ꯑꯗꯨꯒꯤꯅꯦ
ꯌꯥꯝ ꯐꯩꯅꯦ ꯅꯣꯏꯗꯤ
ꯎꯝ ꯃꯣꯏ ꯅꯨꯄꯥ ꯑꯃ ꯅꯨꯄꯥ ꯃꯤ ꯌꯥꯝ ꯍꯧꯖꯤꯛ ꯁꯅꯥꯔ ꯂꯩꯌꯦ ꯑꯩꯈꯣꯏꯗꯣ ꯂꯣꯏ ꯈ꯭ꯔꯦꯕ ꯑꯗꯨꯒꯤ ꯃꯄꯥꯟꯗ ꯁꯤ ꯁꯥꯟꯅꯕꯒꯤ ꯄꯥꯔꯛ ꯑꯃ ꯂꯩꯌꯦꯕ ꯏꯁꯤꯡꯒꯨꯝꯕ ꯑꯗꯨꯒ ꯑꯗꯨꯗ ꯂꯩꯔꯒ ꯂꯩꯌꯦ ꯍꯣꯏꯗꯤ
ꯍꯜꯂꯥꯛꯇ꯭ꯔꯤꯕꯣ
ꯍꯜꯂꯥꯛꯇ꯭ꯔꯤꯒꯦ ꯑꯩꯠ ꯑꯦꯠ ꯊꯥꯔꯇꯤ ꯑꯗꯨ ꯋꯥꯏꯗꯨꯅ ꯂꯥꯛꯀꯅꯤ
ꯑꯁ ꯊꯦꯡꯉꯦ ꯉꯁꯤꯁꯨ ꯕꯣꯜ ꯌꯦꯡꯁꯦ ꯉꯁꯤꯗꯤ ꯍꯥꯂꯟꯒꯤ ꯂꯩꯌꯦ
ꯎꯝ ꯌꯦꯡꯁꯦ ꯑꯁ ꯅꯣꯏ ꯌꯨꯝꯗꯁꯨ ꯂꯥꯛꯑꯒ ꯍꯣꯏ ꯌꯨꯝꯗ ꯑꯃꯨꯛ ꯀ ꯀꯨꯝꯕꯗꯣ ꯑꯃꯨꯛ ꯇꯟꯕ ꯇꯨꯝꯅꯤꯡꯔꯒ
ꯀꯩꯁꯨ ꯀꯥꯏꯗꯦꯅꯥ
ꯆꯠꯄꯗꯣ ꯇꯥꯟꯕ ꯑꯃꯨꯛ ꯑꯗꯨꯒꯤꯅꯦ ꯏꯃꯥꯟꯕꯤꯗ ꯃꯣꯏꯣꯏꯗ ꯂꯦꯛ ꯁꯦ ꯍꯥꯏꯔꯁꯨ ꯂꯦꯛꯄ ꯌꯥꯗꯦꯕ ꯃꯥꯗꯣ ꯑꯗꯨꯒꯤ ꯑꯩꯗꯤ ꯂꯦꯛꯄ ꯌꯥꯏꯕ
ꯅꯥꯛꯑꯦꯗꯅ ꯑꯗꯨꯝ ꯆꯠꯄ ꯌꯥꯏꯗꯅꯥ
ꯍꯣꯏ ꯑꯗꯣ ꯑꯩꯈꯣꯏꯗꯣ ꯒꯦꯠꯇꯣ ꯒꯤ ꯊꯝꯕꯅꯤꯅꯀꯣ ꯆꯠꯊꯣꯛ ꯆꯠꯁꯤꯟ ꯇꯧꯕꯗꯣ ꯑꯩꯈꯣꯏ ꯄꯨꯗꯣ ꯈꯔ ꯅꯨꯡꯉꯥꯏꯇꯕ
ꯅꯣꯏ ꯊꯦꯡꯉ ꯅꯣꯏꯅ ꯍꯥꯡꯉꯦ ꯍꯥꯡꯕ ꯌꯥꯏ ꯑꯗꯨꯒ ꯀꯤ ꯍꯥꯞꯇ꯭ꯔꯁꯨ ꯑꯗꯨꯝ
ꯑꯁ ꯍꯥꯏꯕꯅꯦ ꯑꯗꯨꯝ ꯅꯍꯥꯟꯗꯣ ꯑꯩꯈꯣꯏ ꯃꯄꯨ ꯑꯩꯈꯣꯏꯒꯤ ꯒꯔꯤ ꯃꯆꯥ ꯃꯥꯡꯕ ꯑꯗꯨꯒꯤ
ꯅꯣꯏ ꯒꯦꯠ ꯃꯅꯨꯡꯗꯒꯤꯔꯣ
ꯒꯦꯠ ꯃꯅꯨꯡꯗꯗꯤ ꯅꯠꯇꯦꯗ ꯒꯦꯠ ꯃꯅꯨꯡꯗꯤ ꯆꯪꯗꯤ ꯆꯪꯂꯣꯏ ꯑꯗꯨ ꯑꯣꯏꯔꯁꯨ ꯃꯣꯏꯗꯣ ꯑꯁ ꯈꯔ ꯊꯦꯡ ꯊꯦꯡꯉꯥ ꯂꯥꯛꯄꯗꯣ ꯍꯥꯏꯅꯤꯡꯕꯒꯨꯝ ꯇꯧꯕ ꯑꯗꯨꯒꯤ
ꯑꯥ ꯈꯪ ꯈꯪꯉꯔꯣꯏ ꯃꯣꯏ
ꯈꯪꯗꯤ ꯈꯪꯉꯣꯏꯗ ꯑꯗꯨ ꯑꯣꯏꯔꯁꯨ ꯀꯔꯤꯒꯨꯝꯕ ꯃꯥꯡꯉꯗꯤ ꯑꯩꯈꯣꯏꯕꯨ ꯇꯥꯈ꯭ꯔꯅꯤꯕ ꯑꯗꯨꯒꯤ
ꯑꯦ ꯀꯩꯁꯨ ꯇꯧꯔꯣꯏꯗ ꯑꯗꯨꯕꯨ
ꯍꯣꯏ ꯃꯤ ꯆꯪꯕꯗꯤ ꯀꯤꯗꯤ ꯀꯤꯒꯅꯦꯕ ꯑꯗꯣ ꯍꯜꯂꯛꯄ ꯃꯇꯝꯗꯁꯨ ꯃꯤ ꯂꯩ ꯗꯤ ꯂꯥꯏꯒꯅꯤ ꯑꯗꯨ ꯑꯣꯏꯔꯁꯨ ꯃꯣꯏ ꯐꯖꯅ ꯇꯨꯝꯈ꯭ꯔꯕꯅꯤꯅ ꯀꯣꯜ ꯑꯃꯨꯛ ꯇꯥꯎꯕꯗ ꯑꯃꯨꯛ ꯇꯜꯂꯦꯕ ꯑꯗꯨꯒꯤ
ꯎꯝ ꯀꯤꯗꯤ ꯀꯅꯥꯅ ꯄꯥꯏꯕ꯭ꯔꯥ
ꯄꯥꯏꯕ ꯂꯩꯇꯦꯗ ꯑꯗꯨ ꯃꯄꯥꯟꯗ ꯂꯩꯕꯅꯦ ꯊꯝꯔꯒ ꯃꯤ ꯂꯣꯏꯅꯃꯛꯒꯤ ꯆꯠꯊꯣꯛ ꯆꯥꯗꯤꯡ ꯇꯧꯅꯤꯡꯕ ꯃꯤ ꯈꯨꯗꯤꯡꯒꯤꯗꯤ ꯂꯩꯕꯅꯦ ꯇꯨ ꯊꯥꯔꯇꯤꯗ ꯅꯠꯇ꯭ꯔꯣ ꯉꯁꯤꯒꯤ ꯕꯣꯜꯗꯤ
ꯅꯠꯇꯦ ꯇꯦꯟ ꯊꯥꯔꯇꯤꯗ ꯑꯣꯏꯔꯝꯒꯅꯤ ꯆꯪꯒꯥꯟ ꯇꯦꯟ ꯊꯥꯔꯇꯤꯗ ꯑꯣꯏꯔꯝꯒꯅꯤ ꯂꯥꯛꯑꯣ ꯂꯥꯛꯑꯣ
ꯑꯗꯣ ꯑꯥ ꯀ꯭ꯔꯤꯔꯥ ꯎꯠꯁꯣꯏꯒ ꯆꯥꯕ ꯌꯥꯏꯅ ꯅꯪꯒꯤ ꯁꯥꯒꯤꯗꯣ
ꯎꯁꯣꯏ ꯌꯥꯎꯕ꯭ꯔꯥ ꯅꯣꯏꯗ
ꯂꯩꯌꯦ ꯍꯣꯏ
ꯆꯥꯁꯦ ꯌꯦꯟꯅꯦ ꯉꯁꯥꯏ ꯅꯨꯡꯊꯤꯟꯗ
ꯎꯝ
ꯑꯩꯈꯣꯏ ꯆꯥꯕꯗꯣ ꯈꯔ ꯂꯦꯝꯍꯧꯕꯅꯦ
ꯑꯣ ꯁꯟꯁꯥ ꯑꯁ ꯅꯪꯕꯨ ꯆꯥꯛ ꯊꯣꯡꯍꯟꯁꯤꯔꯥ ꯈꯪꯗꯦ ꯊꯣꯡꯕ ꯌꯥꯕ꯭ꯔꯣ ꯅꯪꯅ ꯍꯣꯏ ꯀꯥꯞꯄꯤꯌꯣ ꯍꯣꯏ ꯅꯪꯅ ꯅꯊꯟꯗ ꯅꯠꯇ꯭ꯔꯣ
ꯍꯣꯏ ꯏꯟꯁꯥꯡꯗꯤ ꯂꯥꯏꯇꯕꯅꯦꯀꯣ ꯑꯩꯉꯣꯟꯗ ꯍꯥꯏꯕꯗꯤ ꯊꯣꯡꯅꯕ ꯑꯒꯪ ꯈꯤꯌꯦꯟ ꯑꯝꯇ ꯂꯩꯒꯦ ꯁꯧ ꯁꯧꯒ꯭ꯔꯤ ꯗꯤ ꯂꯩ ꯑꯁ ꯊꯣꯡꯕ ꯇꯟꯕꯒꯤꯅꯦ ꯆꯥꯛꯄꯨꯗꯤ ꯀꯥꯞꯄꯤꯕ ꯌꯥꯏ
ꯑꯗꯣ ꯑꯩꯈꯣꯏꯗ ꯎꯝ ꯎꯠꯁꯣꯏꯗꯣ ꯂꯩꯕꯅꯦꯕ ꯗꯤꯎ ꯍꯣꯏ ꯃꯣꯏ ꯃꯃꯥꯅ ꯄꯨꯔꯛꯄ ꯑꯗꯣ ꯍꯣꯏ ꯍꯜꯂꯛꯑꯒ ꯊꯣꯡꯉꯔꯥꯗꯤ ꯑꯃꯨꯛ ꯊꯤꯡꯃꯟꯒꯗ꯭ꯔꯥꯅ ꯈꯟꯕ ꯍꯧꯖꯤꯛꯁꯦ
ꯎꯝ ꯌꯥꯏ ꯆꯥꯛꯕꯨꯗꯤ ꯀꯥꯞꯄꯤꯕ ꯌꯥꯏ
ꯅꯪꯁꯨ ꯎꯠꯁꯣꯏꯗꯣ ꯆꯥꯅꯤꯡꯕ꯭ꯔꯥ ꯍꯣꯏ ꯑꯗꯨꯗꯤ ꯆꯥꯛ ꯀꯥꯞꯄꯤꯌꯣꯀꯣ
ꯍꯣꯏ ꯍꯣꯏ ꯅꯣꯏ ꯃꯤ ꯀꯌꯥꯒꯤꯅꯣ
ꯑꯩꯈꯣꯏꯗꯣ ꯃꯤ ꯑꯍꯨꯝꯅꯦ
ꯑꯁ ꯃꯣꯏꯒꯤ ꯃꯥꯒꯤ ꯔꯨꯝ ꯆꯪꯅꯕ ꯇꯟꯕꯀꯣ ꯃꯤ ꯂꯩꯇ꯭ꯔꯗꯤ
ꯑꯣ ꯅꯪꯒꯤ ꯀꯨꯀꯥꯔꯗꯣ ꯆꯥꯎꯗꯕ꯭ꯔꯥ
ꯄꯤꯛꯄꯅꯦ ꯑꯗꯣ ꯐꯨꯜ ꯀꯥꯞꯄꯤꯔꯒꯦ
ꯎꯝ ꯑꯁ ꯑꯩ ꯍꯟꯗꯛꯇꯤ ꯆꯥꯛ ꯌꯥꯝ ꯌꯥꯝ ꯆꯥꯗ꯭ꯦ ꯁꯦꯡꯕꯒꯤ
ꯍꯣꯏ ꯑꯩꯒꯤ ꯀꯨꯀꯥꯔꯗꯣ ꯑꯣꯐ ꯇ ꯇꯨ ꯅꯁ ꯊꯨ ꯂꯥꯎꯅꯥ ꯍꯥ ꯍꯣꯏ꯫
ꯃꯤꯕꯨ ꯐꯣꯡꯒꯨꯅꯨ꯫
ꯍꯥꯏꯔꯣ ꯍꯥꯏꯔꯣ꯫
ꯑꯩꯉꯣꯟꯗ ꯀꯣꯜ ꯇꯧꯔꯗꯤ ꯃꯤ ꯃꯤꯕꯨ ꯍꯨꯝꯒꯅꯨꯕ꯫
ꯍꯣꯏꯅꯦ ꯍꯣꯏꯅꯦ꯫
ꯄꯨꯖꯥꯅ ꯇꯥꯛꯑꯣ ꯁꯤꯗ ꯀꯔꯤꯔꯣ꯫
ꯁꯣꯔꯤ ꯁꯣꯔꯤ ꯑꯩ ꯂꯥꯜꯂꯦ ꯑꯩ ꯂꯥꯜꯂꯦ꯫
ꯅꯣꯏ ꯅꯣꯏ ꯅꯃꯥꯟꯅꯕꯁꯤꯡꯗꯨꯁꯨ ꯑꯁ ꯌꯥꯔꯦ ꯍꯣꯏ ꯁꯤꯗ ꯍꯥꯏꯔꯣꯏ꯫ ꯑꯩꯈꯣꯏꯒꯤ ꯕꯦꯛꯒ꯭ꯔꯥꯎꯟꯒꯤ ꯃꯈꯣꯟ ꯇꯥꯕ꯭ꯔꯥ꯫
ꯇꯥꯗꯦ ꯇꯥꯗꯦ꯫
ꯑꯣ ꯌꯥꯏꯦ ꯑꯗꯨꯗꯤ꯫ ꯑꯩꯈꯣꯏ ꯑꯁꯤ ꯍꯧꯖꯤꯛ꯫ ꯁꯥꯟꯅꯕ ꯆꯠꯄꯗꯥꯥꯁ ꯌꯥꯝ ꯅꯨꯡꯉꯥꯏꯌꯦ
ꯆꯥꯎꯁꯨ ꯆꯥꯎꯋꯦ꯫ ꯎꯝ꯫ ꯁꯅꯥꯕ ꯆꯠꯇꯔꯣ ꯅꯣꯏ꯫
ꯆꯠꯇꯦ ꯉꯔꯥꯡꯗꯤ ꯆꯠꯂꯦ꯫
ꯎꯝ ꯋꯥꯛꯀꯤꯡ ꯆꯦꯟꯗ꯭ꯔꯣ ꯑꯗꯨꯗꯤ ꯍꯨꯃꯟ ꯂꯝꯄꯥꯛꯂꯣꯝꯗꯔꯣ꯫
ꯑꯁ ꯍꯟꯗꯛꯁꯦ ꯈꯔ ꯇꯟꯕꯀꯣ꯫
ꯐꯖꯅ ꯇꯨꯝꯗꯕꯒꯤꯅꯦꯈꯣꯏ꯫
ꯑꯗꯨ ꯑꯣꯏꯔꯁꯨ ꯈꯔ ꯇꯟꯕ ꯌꯥꯎꯋꯦꯕ꯫
ꯑꯁ ꯑꯩꯗꯤꯀꯣ ꯅꯨꯃꯤꯠꯇ ꯄꯨꯡ ꯃꯔꯤ ꯃꯉꯥ ꯈꯛꯇꯗ ꯑꯗꯨꯝ ꯇꯨꯝꯃꯦ ꯑꯗꯣ꯫ ꯑꯗꯨꯒꯤ ꯑꯗꯨꯝ ꯋꯥꯏꯑꯦꯕ꯫
ꯍꯣꯏ ꯍꯣꯏ ꯑꯩꯁꯨ ꯐꯖꯅ ꯇꯨꯝꯗꯕꯅꯦ꯫
ꯕꯣꯜꯗꯤ ꯌꯦꯡꯅꯤꯡꯕ꯫
ꯎ
ꯅꯣꯏ ꯅꯣꯏꯒꯤ ꯂꯦꯞꯇꯣꯞꯒꯨꯝꯕ ꯂꯥꯏꯔꯗꯤ ꯐꯥꯒꯗꯕꯀꯣ꯫
ꯌꯥꯎꯕꯨꯗꯤ ꯌꯥꯎꯋꯦ ꯑꯁ ꯂꯦꯞꯇꯣꯞꯇꯣ꯫ ꯑꯩꯒꯤ ꯂꯦꯞꯇꯣꯞꯁꯦ ꯌꯥꯝꯅ ꯂꯦꯛ ꯆꯠꯄꯀꯣ꯫ ꯐꯣꯟꯗꯥꯥꯗꯤ ꯑꯗꯨ ꯑꯗꯨꯝ ꯌꯦꯡꯕ ꯌꯥꯏ ꯑꯗꯨ ꯑꯣꯏꯔꯁꯨ ꯍꯥꯏꯕꯗꯤ ꯃꯤ ꯃꯌꯥꯝ ꯌꯦꯡꯉꯗꯤ ꯅꯨꯡꯉꯥꯏꯗꯅ꯫
ꯎꯝ ꯑꯗꯨꯕꯨꯗꯤ ꯍꯣꯏ꯫ ꯅꯣꯏ ꯇꯤꯚꯤꯗꯁꯨ ꯁꯌꯦꯡꯗꯤ ꯁꯌꯦꯡꯗꯦꯗ꯫
ꯍꯣꯏ ꯑꯁꯦ ꯑꯥ ꯃꯊꯛꯇ ꯌꯥꯟꯕꯒꯤ꯫
ꯑꯗꯨꯒ ꯄꯤꯛꯁꯨ ꯄꯤꯛꯑꯦ ꯑꯗꯨ ꯍꯩꯖꯗꯤ ꯅꯠꯇꯕꯅꯤꯅ ꯁꯦꯡꯗꯦꯕ꯫ ꯐꯣꯟꯗꯅ ꯍꯦꯟꯅ ꯁꯦꯡꯉꯤꯕ ꯃꯤꯒꯤ ꯃꯁꯛꯁꯤꯡꯁꯨ꯫
ꯎꯝ꯫ ꯃꯥꯅꯦ ꯃꯥꯅꯦ꯫
ꯎꯝ꯫ ꯅꯣꯏ ꯒꯦꯝ ꯚꯤꯂꯦꯖꯇ ꯅꯣꯏ ꯃꯔꯨꯞ ꯂꯩꯕ ꯅꯠꯇ꯭ꯔꯣ꯫
ꯍꯧꯖꯤꯛꯇꯤ ꯃꯥꯗꯤ ꯌꯨꯝ ꯆꯠꯈ꯭ꯔꯦ꯫
ꯍꯩꯅꯎ ꯃꯨꯟꯕꯗꯣ ꯑꯃꯨꯛ ꯆꯥꯅꯤꯡꯉꯦꯅꯦ꯫
ꯎꯝ꯫ ꯃ꯭ꯌꯨꯖꯥ ꯅꯪ ꯃꯣꯏ ꯇꯣꯏꯅ ꯆꯠꯄꯅꯦ ꯒꯦꯝꯕꯤꯂꯦꯟꯁ ꯕꯧꯜ ꯁꯅꯥꯅꯕ꯫
ꯑꯗꯣ ꯑꯗꯨꯗ ꯑꯩꯈꯣꯏ ꯑꯟꯇꯤ ꯑꯃꯁꯨ ꯂꯩꯗꯤ ꯂꯩꯕꯅꯤ ꯑꯗꯣ ꯃꯣꯏꯗꯣ ꯃꯤ ꯌꯥꯝꯕꯗꯨꯗ ꯆꯥꯡꯕ ꯇꯪꯕ ꯃꯤ ꯌꯥꯝꯃꯗꯤ ꯑꯩꯈꯣꯏ ꯑꯪꯀꯥꯜꯒꯤ ꯅꯨꯄꯤꯅꯦꯕ꯫
ꯑꯥ
ꯃꯣꯏ ꯌꯨꯝꯗꯣ ꯃꯤ ꯂꯥ ꯌꯥꯝꯕ ꯑꯗꯨꯒꯤ ꯅꯍꯥꯟ ꯑꯩꯈꯣꯏ ꯂꯧꯕ ꯆꯠꯄꯗꯣ ꯌꯥꯝ ꯂꯥꯎ ꯈꯥꯏꯕ
ꯍꯣꯏ ꯃꯣꯏꯗꯤ ꯑꯦꯛꯁ ꯆꯥꯗꯕꯅꯦ ꯌꯥꯝꯃꯟꯕꯒꯤ
ꯎꯝ ꯆꯥꯅꯤꯡꯗ꯭ꯔꯦ ꯍꯥꯏꯌꯦ ꯑꯗꯨꯗ ꯂꯩꯥꯏꯈ꯭ꯔꯕꯗꯒꯤ
ꯍꯂ ꯃꯣ ꯟ
ꯆꯥꯛ ꯊꯣꯡꯗ꯭ꯔꯤꯕ꯭ꯔꯣ ꯅꯪꯁꯨ ꯅꯊꯟꯗ꯭ꯔꯥ ꯉꯁꯤꯗꯤ ꯅꯪꯒꯤ ꯅꯌꯥꯝꯕ ꯑꯗꯨꯗꯤ
ꯆꯥꯔꯣꯏ ꯑꯁꯤꯗ ꯆꯥꯗꯕꯅꯦ ꯃꯥꯗꯤ ꯑꯩ ꯑ ꯀꯣꯟꯅ ꯆꯥꯔꯒꯦ ꯆꯥꯔꯛꯄꯗꯤ ꯍꯧꯖꯤꯛ ꯆꯥꯅꯤꯡꯗ꯭ꯔꯦ
ꯇꯨꯝꯕꯒꯤ ꯑꯃꯨꯛ ꯍꯜꯂꯛꯄ꯭ꯔꯥ ꯃꯥꯗꯣ ꯇꯨꯝꯃꯤꯉꯥꯏꯗꯤ
ꯎꯝ
ꯑꯣ
ꯁꯦ ꯀꯅꯤ ꯅꯥꯏ ꯃꯥꯜꯦꯅꯦ ꯆꯥꯛ ꯆꯥꯕ ꯂꯣꯏꯔꯗꯤ ꯑꯗꯨꯝ ꯆꯥꯛ ꯆꯥꯕ ꯂꯣꯏꯔꯗꯤ ꯑꯗꯨꯝ ꯕ ꯕꯣꯒꯤ ꯇꯝ ꯇꯥꯅꯤꯉ ꯏꯃꯂꯦ ꯋꯥꯉ ꯁꯤꯁꯦ ꯈꯪꯗꯦ ꯑꯩꯗꯤ ꯇꯨ ꯊꯥꯔꯇꯤ ꯇꯔꯥꯅ ꯈꯟꯕꯅꯦꯕ
ꯇꯨ ꯊꯥꯔꯇꯤꯗ ꯑꯣꯏꯔꯝꯂꯣꯏꯗ
ꯑꯩꯗꯤ ꯇꯨ ꯊꯥꯔꯇꯤꯔꯅ ꯈꯟꯕꯅꯦ
ꯇꯨ ꯊꯥꯔꯇꯤꯗꯁꯨ ꯂꯩꯔꯝꯒꯅꯤ
ꯉꯥꯏꯍꯥꯛ ꯇꯨꯝꯔꯒ ꯍꯧꯒꯠꯂꯒ ꯌꯦꯡꯕ ꯌꯥꯏꯅ
ꯉꯁꯤ ꯑꯌꯨꯛꯀꯤꯗꯨ ꯌꯦꯡꯒꯦ ꯇꯧꯕꯅꯦ ꯑꯗꯣ ꯑꯁ
ꯖꯔꯃꯅꯤꯒꯤꯗꯨ ꯌꯦꯡꯕ꯭ꯔꯥꯅꯣ
ꯌꯦꯡꯗꯦ
ꯎꯝ ꯑꯩꯈꯣꯏ ꯑꯩꯈꯣꯏꯒꯤ ꯃꯦꯁꯤꯤ ꯁꯅꯥꯇ꯭ꯔꯤ ꯐꯥꯎꯗꯤ ꯑꯁ ꯃꯤꯒꯤꯗꯤ ꯌꯥꯝ ꯌꯦꯡꯉꯣꯏ ꯑꯩꯗꯤ
ꯑꯃꯨꯛ ꯑꯩꯈꯣꯏꯒꯤꯗꯣ ꯗꯦꯠ ꯐꯣꯔꯗꯅ ꯑꯃꯨꯛ ꯁꯟꯅꯅꯤꯡꯉꯥꯏꯗꯣ
ꯇꯨ ꯊꯥꯔ ꯇꯨ ꯊꯥꯔꯇꯤꯗꯁꯨ ꯇꯦꯟ ꯊꯥꯔꯇꯤꯗ ꯅꯣꯔꯋꯦꯒꯤ ꯂꯩꯌꯦ ꯇꯨ ꯊꯥꯔꯇꯤꯗ ꯐ꯭ꯔꯥꯟꯁꯀ ꯁ꯭ꯋꯤꯗꯦꯟ ꯂꯩꯌꯦ
ꯑꯣ ꯑꯁ ꯑꯗꯨꯗꯤ ꯐ꯭ꯔꯥꯟꯁꯀꯤ ꯃꯣꯏꯒꯤꯁꯨ ꯌꯦꯡꯅꯤꯡꯉꯤꯅꯦ ꯑꯁ ꯇꯨꯝꯗꯕꯤꯔꯗꯤ ꯉꯝꯗꯦꯗ ꯇ꯭ꯔꯗꯤ ꯉꯝꯗꯦ ꯍꯣꯏꯗꯤ ꯑ ꯑ ꯑꯩꯈꯣꯏꯒꯤ ꯃꯈꯣꯟ ꯇꯥꯗꯦꯀꯣ
ꯇꯥꯗꯦ ꯇꯥꯗꯦ
ꯌꯥꯝ ꯂꯥꯎꯔꯝꯅꯦꯕ ꯑꯗꯨꯒꯤ ꯅꯧ ꯃꯥ ꯒꯃꯤ ꯂꯩꯁꯤ ꯆꯠꯆꯦꯔ
ꯌꯥꯏ ꯌꯥꯏ
ꯅꯪꯅ ꯑꯃꯨꯛ ꯇꯥꯅꯤꯡꯗꯅꯀꯣ ꯅꯍꯥꯟꯁꯨ ꯆꯠꯇꯦ
ꯑꯩꯗꯤ ꯏꯚꯅꯤꯡꯗ ꯑꯗꯨꯝ ꯋꯥꯛꯀꯤꯡ ꯆꯠꯄꯗꯗꯤ
ꯌꯥꯝ ꯊꯦꯡꯕ ꯅꯠꯇꯦꯅ ꯑꯗꯨ ꯅꯨꯃꯤꯠꯇꯣ ꯈꯔ ꯊꯨꯅ ꯍꯜꯂꯛꯑꯗꯤ ꯑꯗꯨꯝ ꯌꯥꯡꯉꯅꯦꯕ ꯆꯥꯗꯨꯕꯤꯗ ꯂꯧꯔꯒ ꯑꯃꯨꯛ ꯨꯒꯒꯤ ꯍꯥꯏꯕꯅꯤꯗ
ꯍꯣꯏ ꯍꯣꯏ
ꯌꯦꯡꯒꯦ ꯃꯣꯏꯕꯨꯁꯨ ꯑꯃꯨꯛ ꯍꯥꯡꯉꯒ ꯂꯥꯛꯄ ꯌꯥꯒꯅꯤ ꯌꯥꯝ ꯂꯩꯇ꯭ꯔꯗꯤ ꯈꯪꯗꯦ ꯑꯗꯣ ꯃꯣꯏꯗꯣ ꯅꯍꯥꯟꯗꯣ ꯑꯩꯈꯣꯏ ꯌꯥꯝ ꯂꯧꯈ꯭ꯔꯦꯕ ꯑꯗꯣ ꯃꯨꯟꯕ ꯉꯥꯛꯇ ꯑꯣꯏꯕꯅꯤꯅ ꯑꯗꯨꯝ ꯅꯨꯡꯇꯤꯒꯤ ꯇꯥꯏꯌꯦꯕ
ꯍꯧꯖꯤꯛ ꯍꯧꯖꯤꯛ ꯀꯔꯤ ꯇꯧꯕꯅꯣ ꯅꯣꯏ
ꯌꯥꯝꯗꯤ ꯌꯥꯝꯗꯕꯅꯦ ꯑꯩꯈꯣꯏ ꯂꯥꯛꯄ ꯅꯨꯃꯤꯠꯇꯁꯨ ꯂꯣꯏꯁꯤꯟꯕ ꯍꯥꯎꯈ꯭ꯔꯕ ꯃꯥꯜꯂꯦ ꯃꯣꯏꯒꯤꯗꯣ ꯍꯩꯅꯥꯎꯗꯣ ꯅꯣꯏ ꯃꯤꯒꯨꯝꯕ ꯑꯗꯨꯋꯥꯏꯗ ꯂꯩꯔꯗꯤ ꯂꯥꯎꯕ ꯂꯥꯛꯀꯦꯅ ꯍꯥꯏꯕ ꯌꯥꯏꯌꯦꯅ
ꯍꯣꯏ ꯌꯥ ꯍ ꯌꯥꯏ
ꯈꯪꯕ ꯂꯩꯔꯗꯤ ꯅꯍꯥꯟ ꯁꯤꯦ ꯗꯤꯌꯣꯒ ꯈꯪꯅꯥꯕꯨꯗꯤ ꯂꯩꯥꯏꯕ ꯃꯥꯜꯂꯦ ꯑꯗꯨꯋꯥꯏꯗ ꯑꯗꯣ ꯍꯣꯏ ꯂꯥꯛꯄ ꯅꯨꯃꯤꯠꯇ ꯌꯥꯝꯃꯟꯗꯅ ꯑꯃ ꯍꯨꯝꯅꯤꯡꯉꯥꯏ ꯑꯃꯨꯛ ꯀꯥꯎꯈ꯭ꯔꯕꯈꯣꯏꯁꯨ ꯑꯁꯤ ꯅꯔꯦꯁꯨ ꯄꯥꯏꯈꯤꯕꯅꯦꯁꯦ
ꯍꯥꯥ
ꯅꯅꯥꯔꯦꯁ ꯅꯣꯏꯒꯤ ꯅꯅꯥꯔꯦꯁꯇꯣ ꯄꯥꯏꯈ꯭ꯔꯕꯅꯦꯕ
ꯑꯣ ꯍꯣ ꯍꯣ ꯍꯣ ꯔ‌ꯣꯡꯒ‌ꯣ